ꯇꯥꯔꯦꯔꯤꯌꯦ
ꯅꯪ ꯅꯪ ꯅꯠꯇ꯭ꯔ ꯇꯧꯔꯛꯏꯁꯦ
ꯍꯅꯦ ꯅꯪ ꯉꯥꯡꯗꯣꯏꯅꯦ
ꯄꯦꯜꯂꯕꯅꯦ ꯑꯩꯗꯤ ꯑꯩ ꯑꯩ ꯉꯁꯤ ꯄꯣꯇꯥ ꯂ ꯇꯈꯔꯦ ꯍꯥꯎ ꯇꯧꯔꯅ ꯊꯒꯂ ꯀꯥꯏ
ꯃꯔꯤꯅꯤ ꯅꯪ ꯐꯅꯌꯥꯝ ꯉꯁꯤ ꯁꯤꯒ ꯃꯔꯤ ꯁꯨꯗꯣꯏꯅꯦ
ꯑ ꯃꯔꯤ ꯁꯨꯔꯦ ꯃꯉꯥꯁꯨ ꯇꯑꯁꯦ ꯑꯗꯨꯒ ꯂ ꯆ꯭ꯔ ꯏꯅꯤꯔ ꯆꯒ꯭ꯔ ꯑ ꯑ ꯁꯤꯅ
ꯅꯪ ꯅꯪꯁꯤꯗꯧ ꯌꯥꯏꯑꯕ ꯗꯥꯏꯅꯥꯒ ꯗꯥꯏꯅꯥꯒ ꯁꯤꯟꯕꯒꯁꯦ ꯌꯥꯗꯦꯉꯣ ꯑꯩꯉꯣꯟꯗ ꯔꯤꯖꯦꯛ ꯊꯣꯛꯑꯦ ꯍꯥꯏꯕ ꯑꯅꯤ
ꯑꯗꯨꯗꯤ ꯅꯣꯏꯗꯣ ꯀꯣꯂꯔꯒ ꯀꯩꯅꯣꯒ ꯎ ꯀꯨꯟꯊ꯭ꯔꯥ ꯀꯨꯟꯊ꯭ꯔꯥ ꯁꯨꯗꯕꯩꯗꯣ ꯃꯥꯜꯂꯦ ꯀꯩꯅꯣ ꯌꯥꯗꯣꯏꯁꯦ ꯑꯗꯨ ꯑꯝꯇ ꯍꯪꯉꯣ ꯅꯦꯍꯥꯗ ꯑꯝꯇ ꯍꯪꯉꯣ ꯅꯣꯡꯃꯒꯤ ꯂꯩꯕ꯭ꯔꯥꯅ ꯇꯉꯣ ꯅꯣꯡꯃꯒꯤ ꯂꯩꯒ꯭ꯔꯨꯝ ꯂꯩꯒ꯭ꯔꯨꯝ ꯇꯧꯕꯅꯦ ꯍꯣꯏ ꯏꯕꯥꯅꯤꯒꯤ ꯑꯩꯈꯣꯏ ꯏ ꯅꯥꯎꯒꯤꯁꯨ ꯑꯩꯒꯤꯁꯨ ꯉꯁꯤꯗꯣ ꯐꯅꯌꯥꯝ ꯇꯧꯅꯕꯩꯔ ꯀꯩꯅꯣ ꯇꯧꯕ ꯌꯥꯗꯕꯩ ꯇꯥꯏꯞꯇ ꯑꯗꯨꯝ ꯆꯞꯄꯒ ꯂꯩꯈ꯭ꯔꯦꯕ
ꯑꯣ ꯑꯩꯁꯨ ꯁꯤꯟꯕ ꯇꯧꯕ ꯌꯥꯗꯦꯕ ꯑꯩꯅ ꯍꯧꯖꯤꯛ ꯑꯩꯗꯤ ꯑꯩꯉꯣꯟꯗꯒꯤꯩ ꯇꯧꯕꯗ ꯁꯤꯟꯕꯗ
ꯎꯥ ꯑꯗꯨꯅ ꯉꯁꯥꯏꯒꯤ ꯍꯧꯖꯤꯛꯀꯤ ꯗꯤꯁꯀꯁ ꯇꯧꯕꯗꯣ ꯑꯗꯨꯗꯣ ꯑꯝꯇ ꯊꯥꯔꯨ ꯑꯗꯨꯒ ꯑꯩꯅ ꯅꯣꯡꯃꯥꯏꯖꯤꯡ ꯆꯠꯄꯩ ꯋꯥꯔꯤ ꯁꯥꯟꯅꯔꯝꯕ ꯅꯅꯥ ꯑꯣ ꯄꯒꯥ
ꯎꯝ
ꯑꯗꯨꯗ ꯑꯩꯅ ꯑꯩꯒꯤꯗꯤ ꯐꯤꯔꯣꯟꯜ ꯁꯦꯠꯅꯤꯡꯉꯥꯏ ꯈꯣꯠꯅꯤꯡꯉꯥꯏꯗꯣ ꯑꯃꯨꯛ ꯂꯩꯔꯛꯇ꯭ꯔꯦꯅ ꯍꯥꯏꯕ ꯃꯥ ꯀꯩꯅꯣ ꯅꯪ ꯅ ꯍꯥꯟꯩ ꯈꯟꯗ꯭ꯔꯤꯕꯣ ꯍꯣꯏ
ꯎꯝ
ꯑꯗꯨꯅ ꯍꯥꯟꯅ ꯈꯜꯂꯝꯕꯅꯦ ꯑꯗꯨ ꯈꯜꯂꯝꯕ ꯄꯣꯠꯇꯣ ꯌꯥꯔꯛꯇꯧ ꯃꯥꯟꯗ꯭ꯔꯦ ꯑꯩꯅ ꯁꯦꯠꯀꯦ ꯈꯜꯂꯤꯁꯦ ꯍꯥꯏꯗꯤ ꯑꯩꯒꯤꯗꯤ ꯄꯨꯂꯞ ꯁꯦꯠꯆꯤꯟꯕꯤꯗꯨ ꯇꯪꯈꯥꯏ ꯅꯠꯇꯕꯤꯗꯨ ꯈꯪꯉꯤꯗꯅ ꯑꯗꯨꯗꯨꯗꯒꯤ ꯇꯪꯈꯥꯏ ꯑꯣꯟꯊꯣꯛꯀꯦ ꯇꯧꯅꯦꯕ
ꯎꯝ ꯎꯝ
ꯑꯗꯨꯗꯨꯗꯒꯤ ꯇꯪꯈꯥꯏ ꯑꯣꯟꯊꯣꯔꯛꯑꯗꯤ ꯎꯝ ꯎꯝ ꯊꯦꯛꯆꯟꯗꯣꯏꯅꯤꯅ ꯃꯊꯨꯞ ꯃꯊꯨꯞ ꯂꯩꯔꯒ ꯃꯃꯤꯁꯨ ꯇꯥꯔꯅꯤꯅ
ꯅꯪꯁꯦ ꯃꯊꯛꯀꯤ ꯑꯣꯏꯅ ꯂꯧꯒꯦꯔꯣ ꯃꯈꯥꯒꯤ ꯂꯧꯒꯦꯔꯣ
ꯃꯈꯥꯒꯤꯗꯨꯅ ꯈꯣꯡꯒ꯭ꯔꯥꯎ ꯅꯠꯇꯕꯤꯒꯤ ꯇꯥꯏꯞ ꯇ ꯁꯦꯠꯂꯒꯦ ꯇꯧꯅꯦꯕ ꯈꯣꯡꯒ꯭ꯔꯥꯎ ꯅꯠꯇꯕꯤꯗꯣ ꯑꯩꯈꯣꯏ ꯅꯍꯥꯟ ꯁꯦꯠꯄꯗꯣ
ꯃꯤꯠꯇ ꯎꯕ ꯉꯝꯗꯦ ꯅꯪꯒꯤꯁꯦ ꯀꯩꯅꯣꯔꯣ ꯈꯨꯡꯒꯞꯃꯛ ꯑꯅꯤꯃꯛ ꯁꯝꯅꯕꯤꯗꯣ
ꯅꯠꯇꯦꯕ ꯑꯩꯅ ꯁꯦꯠꯀꯦ ꯈꯜꯂꯤꯁꯦ
ꯎꯝ
ꯑꯗꯣ ꯄꯨꯂꯞ ꯑꯣꯏꯕꯤ ꯐꯤꯔꯣꯜꯗꯣ ꯀꯣ ꯈꯣꯡꯒ꯭ꯔꯥꯎꯒ ꯅꯠꯇꯕꯤ ꯖꯣꯝ ꯖꯣꯝ ꯂꯥꯎꯕꯤ ꯑꯆꯣꯟꯕꯤ
ꯑꯣ
ꯀꯣ ꯏꯪꯒ꯭ꯔꯥꯖꯤꯗ ꯍꯥꯏꯕ ꯌꯥꯗꯕꯒꯤꯅꯦ ꯑꯩꯒꯤꯁꯦ
ꯑꯍꯣꯏ ꯏꯪꯒ꯭ꯔꯥꯖꯤꯗ ꯍꯥꯏꯕꯗ ꯍꯪꯉꯣꯏꯗꯣ
ꯍꯣꯏ ꯑꯗꯨꯗ ꯗꯥꯏꯅꯥꯅ ꯅꯍꯥꯟ ꯂꯩꯌꯦ ꯍꯥꯏꯕ ꯖꯤꯔꯤ ꯖꯤꯔꯤ ꯂꯥꯎꯕꯤ ꯀꯩꯅꯣꯗꯣ ꯃꯈꯥꯒꯤꯗꯣ ꯈꯣꯡꯒꯥꯎ ꯅꯠꯇꯕꯗꯣ ꯖꯤꯔꯤ ꯖꯤꯔꯤ ꯂꯥꯎ ꯕꯤꯁ ꯀꯩꯅꯣ ꯑꯂꯪꯕꯤꯗꯨ ꯖꯔ ꯂꯄꯣ ꯇꯃꯥꯟ ꯍꯥꯥꯟ ꯑꯥ ꯑꯗꯨꯒꯨꯝꯕꯗ ꯑꯩꯒꯤꯗꯤ ꯀꯩꯅꯣꯅꯦꯕ ꯍꯪꯉꯣꯏꯅꯦꯕ
ꯑꯣ ꯑ ꯑ ꯐꯨꯔꯤꯠ ꯐꯨꯔꯤꯠꯀ ꯑꯣꯏꯕ
ꯑꯥ ꯍꯪꯉꯣꯏꯅꯦꯕ ꯍꯧꯖꯤꯛꯀꯤꯗꯨꯗ ꯑꯗꯨꯒꯤ ꯍꯪꯉꯣꯏꯗꯣ ꯇꯪꯈꯥꯏꯗ ꯊꯦꯛꯆꯜꯂꯒ ꯌꯥꯔꯦ ꯍꯧꯖꯤꯛ ꯑꯗꯨꯝ ꯀ꯭ꯌꯥ ꯇꯥꯒꯦ ꯇꯥꯔꯔꯦ ꯇꯥꯔꯣ ꯑꯗꯨꯒ ꯍꯣꯔꯦꯟ ꯀꯩꯅꯣ ꯇꯧꯅꯔꯁ ꯑꯗꯨꯒ ꯇꯪꯈꯥꯏꯗ ꯊꯦꯛꯆꯜꯂꯦꯗꯅ ꯍꯣꯏ ꯍꯣꯏ ꯑꯗꯨꯗꯣ ꯇꯪꯈꯥꯏꯗ ꯊꯦꯛꯖꯤꯜꯂꯒ ꯃꯈꯥꯒꯤꯗꯣ ꯂꯧꯔꯦꯗꯅ ꯑꯗꯨꯒ ꯁꯦꯠꯀꯦ ꯇꯧꯕ ꯃꯊꯛꯇ ꯐꯨꯔꯤꯠ ꯑꯃꯅ ꯂꯤꯠꯂꯒ ꯑꯗ ꯇꯪꯈꯥꯏ ꯊꯦꯛꯆꯟꯕꯁꯤꯗ ꯉꯁꯥꯏꯒꯤ ꯃꯔꯤ ꯃꯔꯥꯡꯗꯣ ꯃꯃꯤ ꯇꯥꯅꯤꯗꯅ ꯍꯧꯖꯤꯛ ꯗꯤ ꯇꯞ ꯅꯞꯄ ꯄꯣꯠꯅꯤꯅ ꯑꯗꯨꯗꯨꯒꯤ ꯃꯃꯤ ꯇꯥꯕꯗꯣ ꯑꯩꯅ ꯐꯨꯔꯤꯠ ꯆꯣꯟꯕ ꯂꯤꯠꯂꯗꯤ ꯑꯃꯨꯛ ꯃꯃꯤ ꯇꯥꯔꯁꯨ ꯀꯩꯝ ꯀꯥꯏꯗꯕ ꯑꯗꯣ ꯑ ꯦ ꯑꯩꯗꯤ ꯅꯦꯝꯕꯅꯤꯅ ꯐꯨꯔꯤꯠ ꯑꯆꯣꯟꯕ ꯂꯤꯠꯂꯒ ꯑꯗꯨꯝꯕ ꯑꯆꯣꯟꯕ ꯁꯦꯠꯄꯗꯣ ꯌꯥꯗꯦꯕ ꯑꯗꯨꯒꯤ ꯐꯨꯔꯤꯠ ꯑꯀꯧꯕ ꯂꯤꯠ ꯇꯧꯗꯣ ꯑꯗꯨꯃꯥꯏꯅ ꯃꯃꯤ ꯇꯥꯔꯗꯤ ꯗꯤ ꯑꯃꯨꯛ ꯂꯤꯠꯄ ꯌꯥꯔꯣꯏꯗꯅ ꯑꯗꯨꯗꯨꯒꯤ ꯀꯃꯥꯏꯅ ꯂꯤꯠꯁꯤꯒꯦ ꯀꯃꯥꯏꯅ ꯁꯦꯠꯁꯤꯒꯦꯅꯪ ꯅꯍꯥꯟꯩ ꯈꯜꯂꯤꯅꯦꯕ ꯑꯗꯨꯅ ꯃꯑꯣꯡ ꯑꯗꯨ ꯃꯑꯣꯡ ꯑꯃ ꯏꯇꯥ ꯇꯥꯗ꯭ꯔꯦꯕ ꯑꯩꯅ ꯁꯦꯠꯀꯦꯅ ꯈꯜꯂꯝꯃꯤꯗꯣ
ꯑꯣ
ꯐꯨꯔꯤꯠꯇꯤ ꯂꯩꯔꯕꯅꯦꯕ ꯑꯗꯨꯗꯨꯒ ꯐꯨꯔꯤꯠ ꯂꯩꯔꯁꯨ ꯃꯈꯥꯒꯤꯗꯣ ꯌꯥꯔꯛꯦ ꯠꯇ꯭ꯔꯦꯕ ꯑꯩꯅ ꯁꯦꯠꯀꯦ ꯈꯜꯂꯤꯗꯣ ꯌꯥꯗ꯭ꯔꯦꯕ ꯁꯨꯝ ꯁꯦꯠꯂꯒ ꯃꯑꯣꯡꯗꯣ ꯇꯥꯔꯛꯇ꯭ꯔꯦꯕ ꯑꯩꯅ ꯃ ꯈꯂꯤꯗꯣ
ꯎꯝ
ꯑꯗꯨꯗꯨꯒꯤ ꯃꯈꯥꯗꯣ ꯁꯦꯠꯅꯤꯉꯥꯏ ꯂꯩꯇꯕ
ꯑꯁꯇꯩꯗꯤ ꯅꯍꯥꯟ ꯆꯥꯛꯀꯧꯕ ꯑꯣ ꯅꯍꯥꯟ ꯆꯥꯛꯀꯧꯕꯩ ꯀꯩꯅꯣꯝ ꯆꯠꯄ ꯁꯦꯠꯇꯣꯛꯈꯤꯕꯦ ꯃꯊꯪ ꯀꯩ ꯁꯦ ꯑꯗꯨꯅ ꯈꯜꯂꯅꯦ ꯑꯩꯁꯦ
ꯑꯗꯨꯅꯦ ꯑꯩꯁꯨ ꯈꯜꯂꯝꯃꯤꯅꯦ ꯑꯩꯒꯤꯗꯤ ꯍꯥꯏ ꯍꯥꯟꯅ ꯄꯨꯂꯞ ꯑꯣꯏꯕꯤꯗꯣ ꯁꯦꯠꯆꯟꯈ꯭ꯔꯁꯨ ꯌꯥꯔꯦ ꯃꯥꯏꯗꯤ ꯅꯍꯥꯟ ꯁꯦꯠꯇꯣꯛꯈ꯭ꯔꯦ ꯅ ꯑꯃꯨꯛ ꯁꯦꯠꯅꯤꯡꯉꯥꯏ ꯂꯩꯔꯝꯃꯔꯣꯏꯅꯦꯅ ꯈꯜꯂꯤꯅꯦ ꯑꯗꯨ ꯅꯪꯒꯤꯗꯤ ꯀꯩꯅꯣꯗꯒꯤ ꯀꯣꯕꯤꯗꯒꯤ ꯑꯃ ꯁꯥꯃꯨ ꯃꯆꯨ ꯑꯃ ꯂꯩꯕꯗꯣ ꯑꯗꯨ ꯁꯦꯡꯅ
ꯑꯣ ꯑꯗꯨꯗ
ꯎꯝ ꯁꯨ ꯁꯨ
ꯈꯥꯏ ꯈꯥꯏ ꯈꯥꯏ ꯍꯥꯏ
ꯑꯗꯨꯗ ꯆꯔꯣ
ꯑꯣ ꯑꯩꯁꯦ ꯑꯩꯒꯤ ꯍꯛꯆꯥꯡꯒꯤ ꯃꯑꯣꯡꯁꯦ ꯃꯥꯟꯅꯗꯕ ꯃꯥꯒ
ꯎꯝ ꯍꯣꯏ ꯆꯥꯗꯕ꯭ꯔꯣ
ꯃꯦ ꯊꯨꯟꯕꯨꯗꯤ ꯌꯥꯎꯔ ꯅ ꯀꯟꯗ ꯌꯥꯎꯗꯕꯒꯤ ꯄꯨꯔꯥ ꯑꯗꯨꯗꯣ ꯆꯥꯕ ꯊꯛꯄꯗ ꯌꯥꯝ ꯋꯥꯏꯑꯦ ꯑꯗꯨ ꯁꯠꯂꯗꯤ
ꯇꯧ ꯇꯧꯔꯄꯗ ꯌꯥꯗ꯭ꯔꯤꯗꯨꯗꯤ ꯍꯧꯖꯤꯛ ꯆꯠꯄꯤꯗꯨꯗꯤ ꯃꯍꯤ ꯑꯃ ꯈꯪꯗꯦ ꯑꯩꯅ ꯇꯧꯔꯛꯄ ꯃꯥꯜꯂꯦ ꯅꯠꯇꯦ ꯅꯪꯉ ꯇꯧꯄ ꯑꯗꯨ ꯑꯗꯨꯃꯥꯏꯅ ꯇꯧꯔꯒ ꯁꯦꯠꯄꯗꯣ ꯅꯪꯒꯤ ꯑꯣꯏꯅꯗꯤ ꯌꯥꯔꯅꯤ ꯃꯥꯒꯤ ꯁꯥꯃꯨ ꯃꯆꯨꯗꯣ ꯑꯗꯨꯝ ꯁꯦꯠꯂꯛꯑꯣ ꯑꯗꯨꯃꯥꯏꯅ ꯃꯅꯨꯡꯒꯤꯗꯣ ꯁꯦꯠꯆꯜꯂꯒ ꯍꯤꯒꯗꯤ ꯍꯧꯖꯤꯛ ꯃꯈꯥꯒꯤꯁꯦ ꯀꯗꯥꯏꯗꯒꯤ ꯀꯣꯠꯂꯨꯗꯣꯔꯤꯕꯅꯣ ꯑꯩ ꯈꯪꯗ꯭ꯔꯤ ꯑꯩꯁꯦ ꯑꯃꯨꯛꯁꯨ ꯈꯜꯂꯤꯅꯦ ꯐꯅꯦꯛꯇꯒꯤ ꯑꯣꯟꯊꯣꯛꯑꯁꯤꯔ ꯎꯝ ꯇꯥꯏꯍꯦꯜꯂꯒ ꯀꯩꯅꯣꯒꯤ ꯇꯥꯏꯞꯇ ꯔꯦꯄꯔꯒꯤ ꯇꯥꯏꯞꯇ
ꯇꯧꯇ꯭ꯔꯤ ꯃꯥ
ꯅꯪ ꯍꯧꯖꯤꯛ ꯃꯈꯥꯒꯤꯗ
ꯎꯝ
ꯃꯊꯛꯀ ꯁꯝꯅꯗꯕꯤ ꯂꯩꯇꯕ꯭ꯔꯣ
ꯂꯩꯌꯦꯕꯀꯣ ꯑꯗꯨ ꯂꯩꯇꯥꯔꯁꯨ ꯈꯪꯗ꯭ꯔꯤꯉꯥꯏ ꯀꯣꯝꯇ ꯑꯗꯨ ꯂꯩꯔꯁꯨ ꯀꯩꯅꯣ ꯇꯧꯗꯕ ꯎꯝ
ꯀꯥꯟꯅꯔꯣꯏꯗꯕ ꯍꯥꯏꯗꯤꯅꯦ ꯐꯨꯔꯤꯠꯁꯤꯗꯤ ꯑꯩ ꯀꯩ ꯂꯤꯠꯅꯤꯁꯦ ꯈꯜꯂꯒ ꯊꯝꯈ꯭ꯔꯦꯕ ꯑꯗꯨꯗꯣ ꯁꯪꯒꯥꯒꯦꯅ ꯑꯗꯨꯗꯨ ꯑꯗꯨꯒ ꯅꯍꯥꯟ ꯁꯪꯒꯥꯒꯤꯦ ꯇꯧꯕꯗꯣ ꯑꯩ ꯅꯍꯥꯟꯗꯤ ꯑꯍꯜ ꯂꯃꯟ ꯌꯥꯎꯕꯒꯤ ꯂꯤꯠꯄꯇꯟꯗꯅ ꯂꯤꯠꯇꯕꯅꯦꯕ ꯑꯗꯨ ꯑꯩ ꯑꯩꯈꯣꯏ ꯀꯣꯏꯕ ꯆꯠꯄꯗ ꯑꯣꯏꯅ ꯂꯤꯠꯆꯔꯒꯦꯅ ꯊꯝꯖꯤꯟꯈ꯭ꯔꯦꯕ ꯑꯗꯨꯗꯨꯒ ꯑꯗꯨꯏ ꯃꯈꯥꯗꯣ ꯅꯍꯥꯟ ꯅꯍꯥꯟ ꯁꯨꯃꯥꯏꯅ ꯂꯤꯠꯀꯦꯅꯗꯤ ꯈꯜꯂꯝꯃꯅꯤ ꯑꯗꯣ ꯑꯩ ꯍꯧꯖꯤꯛꯁꯦ ꯄꯨꯛꯁꯨ ꯈꯔ ꯊꯣꯟꯗꯣꯔꯛꯑꯦꯕꯀꯣ ꯍꯟꯗꯛ ꯉꯔꯥꯡ ꯅꯍꯥꯟ ꯆꯥꯁꯂꯨꯏ ꯃꯌꯥꯝꯗꯨꯅ ꯑꯗꯒꯤ ꯈꯥꯏꯗꯣꯛꯇꯕꯒꯤꯒ ꯑꯗꯨꯗꯨꯅ ꯌꯥꯔꯛꯇ꯭ꯔꯦꯕ ꯑꯩ ꯅꯍꯥꯟ ꯈꯜꯂꯨꯗꯣ
ꯎꯝ
ꯑꯗꯨꯗꯨꯒ ꯑꯩꯁꯦ ꯑꯃꯗꯤ ꯂꯩꯌꯦꯕ ꯗꯥꯏꯅꯥꯒꯤ ꯇꯥꯏꯞ ꯇ ꯇꯞꯅ ꯄꯗꯣ ꯑꯗꯨꯗ ꯇꯞ ꯅꯞꯄꯤꯁꯤꯅ ꯑꯃꯨꯛ ꯀꯩꯅꯣ ꯇꯧꯗꯕ ꯑꯁꯥꯕ ꯑꯣꯏꯕ ꯁꯥꯔꯕꯅꯤꯅ ꯁꯦꯠꯅꯤꯡꯗ꯭ꯔꯦꯕ ꯑꯗꯒꯤ ꯁꯥꯔꯅꯤ ꯑꯗꯒꯤ ꯑꯃꯅ ꯑꯉꯧꯕꯗ ꯖꯣꯨꯝ ꯖꯣꯨꯝ ꯂꯧꯕꯕꯤ ꯑꯃ ꯂꯩꯌꯦꯕ ꯑꯗꯨꯗꯨꯗꯤ ꯑꯃꯨꯛ ꯍꯧꯖꯤꯛꯀꯥꯟ ꯀꯌꯥ ꯁꯦꯠꯅꯗ꯭ꯔꯕꯅꯦꯕ
ꯎꯝ
ꯑꯗꯒꯤ ꯑꯉꯧꯕꯅꯤꯅ ꯑꯩꯈꯣꯏ ꯆꯥꯕ ꯆꯠꯄꯅꯤꯅ ꯑꯃꯨꯛ ꯆꯨꯁꯜꯂꯅꯤꯅ ꯇꯟꯕ ꯑꯗꯩ ꯍꯧꯖꯤꯛꯀꯥꯟ ꯌꯥꯝ ꯄꯥꯛꯅꯁꯨ ꯁꯦꯠꯅꯗ꯭ꯔꯦꯕ ꯁꯤꯒꯤ ꯄꯣꯠꯁꯤꯗꯤ ꯑꯗꯨꯏ ꯇꯜꯂꯦꯗꯅ ꯑꯗꯨꯅ ꯄꯨꯔꯥ ꯃꯄꯨꯝ ꯑꯣꯏꯕꯗꯒꯤ ꯇꯪꯈꯥꯏ ꯇꯪꯈꯥꯏ ꯌꯦꯦꯞꯁꯜꯂꯒ ꯁꯦꯝꯗꯧꯗ ꯉꯥꯏꯔꯦꯕ ꯑꯩ ꯍꯧꯖꯤꯛ ꯅꯠꯇ꯭ꯔꯒ ꯃꯄꯨꯝꯗꯣ ꯑꯗꯨꯝꯦꯠ ꯠꯄ ꯑꯃ ꯑꯗꯣ ꯃꯄꯨꯝ ꯁꯦꯠꯄ ꯍꯥꯏꯁꯦ ꯑꯃꯗꯤ ꯂꯩꯌꯦꯕꯀꯣ ꯑꯍꯟꯥꯟꯕꯗ ꯑꯗꯣ ꯑ ꯅꯍꯥꯟ ꯏꯃꯥꯟꯅꯕꯤꯒ ꯆꯠꯄꯗ ꯁꯦꯠꯇꯣꯛꯎꯔꯦꯕ ꯑꯗꯒꯤ ꯑꯗꯨꯗꯣ ꯅꯝꯃꯒ ꯊꯥꯒꯠ ꯆꯈꯤꯕꯗꯁꯨ ꯉꯥꯏꯔꯤꯕ ꯑꯗꯨꯅ ꯑꯌꯡꯕ ꯃꯤꯗꯨꯣ ꯅꯤꯡꯁꯤꯡꯝ ꯒꯤꯅꯤꯕ ꯑꯗꯨꯗꯨꯅ ꯑꯩ ꯁꯦꯠꯄ ꯌꯥꯔꯔꯣꯏꯕꯗꯨꯦꯠ ꯁꯦꯠꯅꯤꯡꯗꯦ ꯁꯦꯠꯇꯕꯨꯗꯤ ꯌꯥꯏ ꯑꯗꯨꯗꯣ ꯁꯦꯠꯅꯤꯡꯗ꯭ꯔꯦꯕ
ꯎꯝ
ꯑꯗꯨꯗꯒꯤ ꯀꯔꯤꯁꯦ ꯑꯁꯤꯒꯤ ꯈꯜꯅꯤ ꯑꯩꯅ ꯍꯧꯖꯤꯛ ꯑꯇꯣꯞꯄ ꯑꯆꯣꯟꯕꯤꯗ ꯍꯪꯉꯣꯏꯒꯤꯗ ꯑꯇꯣꯞ ꯏꯄꯥ ꯑꯆꯣꯟꯝꯕꯤ ꯁꯦꯠꯂꯗꯤ ꯅꯣꯏꯅ ꯁꯦꯠꯂꯛꯇꯣꯏ ꯄꯣꯠꯇꯨꯒ ꯑꯩꯅ ꯁꯦꯠꯇꯣꯏ ꯄꯣꯠꯁꯤꯒ ꯑꯩꯁꯦ ꯇꯣꯝꯗ ꯇꯣꯉꯥꯟꯅ ꯇꯥꯖꯥ ꯑꯗꯨꯕ
ꯀꯔꯤ ꯊꯗꯤ ꯈꯨ ꯀꯥꯎꯁꯦ ꯆ ꯑꯕꯨ ꯈꯜꯂꯝꯃꯤꯅꯦ
ꯗꯤꯖꯥꯏꯟꯗꯣ ꯑꯩꯁꯨ ꯈꯣꯡꯒ꯭ꯔꯥꯎꯁꯤꯁꯤꯔꯗꯤ ꯈꯜꯂꯦ ꯑꯗꯨꯗꯨꯒ ꯁꯨꯝ ꯅꯣꯡ ꯐꯥꯗꯕ ꯆꯠꯄꯅꯤꯅ ꯍꯦꯛꯀꯦꯅ ꯈꯟꯕ ꯃꯈꯥꯒꯤꯗꯨ ꯑꯆꯣꯟꯒꯤ ꯑꯣꯏꯅ ꯅꯣꯡ ꯐꯥꯗꯣꯛ ꯆꯠꯄꯅꯤꯅ
ꯎꯝ ꯑꯟꯁꯤꯦ ꯃ ꯃꯇꯝꯅ
ꯎꯝ ꯅꯎ ꯌꯥꯔꯕ ꯑꯣ
ꯌꯥꯦꯅ
ꯗ ꯀꯩꯅꯣ ꯅꯅꯥꯎ ꯄꯄꯥꯒꯗꯤ ꯌꯥꯏ
ꯗꯥꯏꯅꯥꯁꯦ ꯃꯥꯏ ꯐꯣꯟꯁꯦꯔꯪꯗꯦ
ꯃꯥꯏꯗꯨꯗꯤ ꯃꯥꯏ ꯐꯣꯟꯗꯅ ꯀꯩꯅꯣ ꯈꯪꯗꯦ ꯑꯗꯨꯒ ꯑꯩꯈꯣꯏꯒꯤꯁꯤꯗꯤ ꯉꯁꯤ ꯃꯌꯥꯝ ꯇꯧꯅ ꯕꯩꯔꯛꯐꯝꯗꯦꯕ ꯌꯥꯈꯤꯗ꯭ꯔꯦꯕ ꯇꯧꯕ ꯉꯁꯤ ꯍꯦꯠꯇ ꯅ ꯃꯅꯤꯡꯗꯅꯨꯡ ꯃꯨ ꯇꯨꯁ ꯃ ꯇꯨꯁꯟ ꯏꯃꯅꯦ
ꯑꯩ ꯉꯁꯤꯗꯨꯗ ꯃꯤ ꯑꯍꯨꯝꯗꯤ ꯁꯨꯔꯦ
ꯎꯝ
ꯆꯥꯛꯁꯦ ꯑꯩꯅ ꯇꯧꯔꯤ ꯆꯥꯛꯁꯦ ꯆꯦꯡ ꯆꯪꯗꯔꯥ ꯀꯩꯅꯣꯝ ꯇꯧꯔꯤ ꯑꯩꯈꯣꯏ ꯆꯥꯛ ꯊꯣꯡꯅꯕꯁꯦ ꯌꯥꯝ ꯅꯨꯡꯉꯥꯏꯇꯕꯅꯦꯕ
ꯎꯝ ꯀꯩꯃꯊ ꯇꯅꯣ
ꯑ ꯍꯣ ꯀ ꯆꯥꯎꯁꯦ
ꯍꯣꯏ ꯍꯣꯏ ꯑꯩꯖꯒꯦ
ꯆꯒꯥꯗꯤ ꯀꯔꯅꯤ ꯑꯗꯨ ꯃꯁꯛ ꯋꯥꯁꯦ ꯌꯥꯏꯗ꯭ꯔꯗꯤ ꯀꯩꯅꯣꯝ ꯇꯧꯔ ꯑꯦ ꯌꯥꯖꯒ ꯊꯃ ꯃ ꯏꯁꯤꯡ ꯌꯥꯝ ꯍꯥꯞꯇꯕꯩꯔꯥ ꯅꯠꯇ꯭ꯔꯒ ꯀꯩꯅꯣ ꯑꯩꯈꯣꯏ ꯃꯥꯅꯗꯤ ꯏꯁꯤꯡ ꯌꯥꯝ ꯍꯥꯞꯇ꯭ꯔꯁꯨ ꯌꯥꯕꯅꯦ ꯍꯥꯏꯔꯝꯕꯅꯤ ꯑꯗꯨꯒ ꯆꯦꯡ ꯆꯪꯗꯕ ꯉꯥꯡꯗꯧ ꯍꯣꯏ
ꯎꯝ
ꯁꯤꯡ ꯑ ꯍꯥꯥ ꯄꯍꯥꯏ ꯃꯤꯅꯤ ꯇ ꯑꯉ ꯍꯥꯥ ꯑ ꯆꯦꯟꯖꯥꯡ ꯐ꯭ꯔꯕ ꯀꯩꯅꯝ ꯇꯧꯔ
ꯗꯗꯥꯏꯅꯥ ꯀꯩ ꯃꯊꯦꯜ ꯐꯣꯡꯗꯣꯏꯅꯣ
ꯑ ꯍꯖꯥꯁ ꯍꯦ ꯃꯤꯅꯤꯒ ꯍꯥꯏꯕꯣꯅꯤꯠꯇ ꯑꯗꯨꯝꯕꯗꯣ ꯉꯥꯡꯅ ꯍꯥꯏꯕ ꯇꯨꯖꯤꯦ ꯆꯥꯗꯁꯅꯤ
ꯃꯃꯥꯅ ꯊꯣꯡꯉꯝꯃꯣ ꯍꯥꯏꯕ꯭ꯔꯣ ꯃꯃꯥꯅ ꯊꯣꯡꯉꯝꯃꯣ ꯍꯥꯏꯕ꯭ꯔꯣ
ꯀꯩꯅꯩꯅ ꯊꯗꯣꯏꯁꯦ
ꯊꯣꯡꯉꯝꯃꯣ ꯍꯥꯏꯕ꯭ꯔꯕ ꯍꯋꯥꯏꯁ
ꯑꯗꯨꯝꯕꯗꯣꯉꯝꯃꯦ ꯍꯥꯏꯕ ꯋꯥꯔꯦꯡꯈꯩ ꯁꯥꯟꯅꯔꯒ ꯌꯥꯔꯀꯥꯟꯗꯨꯗ ꯑꯦ ꯄꯛꯆꯌꯥ
ꯀꯩ ꯍꯥꯏꯅꯣ
ꯁꯛꯇꯥꯖꯤꯒ
ꯀꯩ ꯋꯥꯔꯁꯅꯥꯅꯣ
ꯎꯝ ꯄꯥꯒ ꯃꯉꯣꯟꯗ ꯅꯠꯇꯦ ꯍꯥꯏꯔꯣꯝꯗ ꯃꯉꯣꯟꯗ ꯃꯥꯜꯂꯝꯃꯅꯤ ꯊꯨꯡꯒꯥꯎꯗꯨꯗꯤ ꯑꯁ ꯉꯥꯎꯔꯦ ꯑꯩꯈꯣꯏꯅ ꯉꯁꯤꯈꯛ ꯃꯔꯣꯟ ꯈꯔ ꯁꯨꯕꯁꯤꯗ ꯑꯃ ꯉꯥꯎꯔꯦ ꯉꯍꯥꯟꯈꯩꯕꯨꯨꯛ ꯋꯥꯔꯤ ꯁꯥꯟꯅꯗ꯭ꯔꯕꯅꯤꯅ ꯉꯁꯤꯒꯛ ꯃꯔꯣ ꯊꯣꯛꯂꯛꯄ ꯏꯃ ꯉꯥꯎꯔꯦ ꯏꯃꯥꯟꯅꯗ꯭ꯔꯣ ꯊꯥꯡꯉꯩꯗꯤ ꯊꯥꯡꯉꯩ ꯃꯤꯃꯥꯟꯅꯗ꯭ꯔꯕ ꯗꯣ ꯃꯥ ꯃꯤꯃꯥꯟꯅꯗ꯭ꯔꯕ ꯅꯠꯇꯕꯖꯥꯠꯅꯤ ꯃꯥꯒꯤ ꯅꯣꯔꯃꯦꯜ ꯑꯣꯏꯕꯖꯥꯠꯅꯤ ꯑꯗꯣ ꯃꯥ ꯉꯁꯤ ꯑꯗꯨꯃꯥꯏꯅ ꯃꯤꯃꯥꯟꯅꯗ꯭ꯔꯕ ꯑꯃ ꯇꯧꯔꯨꯕꯒꯤ ꯋꯥ ꯄꯦꯕꯥ ꯄꯦꯄꯥ ꯑ ꯉꯥꯡꯕꯩ ꯉꯥ ꯍꯧꯖꯤꯛ ꯉꯥꯎꯔꯦ ꯉꯥꯎꯕ ꯍꯧꯒꯠꯂꯛꯦ ꯑꯩ ꯍꯣꯔꯦꯟ ꯃ ꯂꯩꯃꯤꯟꯅꯗꯣꯏꯁꯦ ꯇꯜꯂꯦ ꯑꯩꯈꯣꯏꯗꯤ ꯉꯁꯥꯏ ꯊꯣꯡꯗꯣꯛꯑꯝꯃꯦ ꯑꯗꯨ ꯏꯔꯣꯝꯕ ꯃꯒ ꯀꯥ ꯍꯧꯒ
ꯎꯝ
ꯍ
ꯔꯣ ꯇꯥꯔꯦ